ꯑꯂꯣ
ꯍꯜꯂꯣ
ꯇꯥꯏꯦ ꯇꯥꯏꯔ
ꯑꯣ
ꯆꯥꯛ ꯆꯥꯔꯕꯒꯥꯏ ꯍꯥꯏꯔ ꯇꯧ ꯃꯥꯜꯜꯂꯤꯦꯔ
ꯃꯥꯟꯗꯦꯗ ꯇꯥꯏꯃꯤꯡꯁꯦ ꯆꯥꯛ ꯆꯥꯕꯩ ꯇꯥꯏꯃꯤꯡ ꯅꯠꯇꯦꯗ ꯅꯪꯁꯨ
ꯎꯝ ꯑꯩ ꯇꯥꯏꯃꯤꯡ ꯇꯥꯏꯃꯤꯡ ꯈꯛꯄ ꯃꯤ ꯑꯣꯏꯔ ꯂꯩꯔꯝꯃꯦ ꯇꯥꯏꯃꯤꯡ ꯈꯪ ꯇꯝ ꯃꯤꯔꯅ
ꯔꯥꯏꯗ ꯍꯧꯖꯤꯛ ꯄꯣꯠ ꯆꯥꯛ ꯆꯥꯔꯕ ꯍꯪꯉꯗꯤ ꯅꯪꯁꯨ ꯀꯥꯡ ꯀꯥꯡ ꯌꯥꯝ ꯆꯤꯛꯄꯅꯦꯕ ꯁ ꯂꯩꯇꯦ ꯑ
ꯑꯩꯈꯣꯏꯗꯤ ꯀꯥꯡ ꯑꯃ ꯃꯅꯨꯡ ꯂꯩꯔꯦꯅꯤ ꯆꯤꯛꯇꯦ
ꯀꯥꯡꯈꯟ ꯃꯅꯨꯡꯗꯅꯤ ꯑꯩ ꯂꯩꯔꯤꯁꯦ ꯑꯗꯨ ꯀꯥꯡ ꯍꯥꯟꯅ ꯀꯥꯥꯟꯅ ꯍꯅ ꯂꯩꯔꯝꯃ ꯀꯥꯡꯅ ꯍꯥꯟꯅ ꯌꯧꯔꯒ ꯂꯩꯔꯝꯃꯕ ꯃꯥꯜꯂꯦ ꯑꯩ ꯀꯥꯡꯈꯟ ꯃꯅꯨꯡꯁꯦ ꯑꯩ ꯂꯥꯛꯇ꯭ꯔꯤꯉꯩꯗꯤ ꯐꯖꯗ꯭ꯔꯦ ꯍꯥꯏꯕꯁꯤꯗꯤ ꯕꯦꯔꯥ ꯀꯥꯔꯦ
ꯀꯥꯡꯥꯅꯅ ꯍꯥꯏꯩꯗꯣꯛꯄ ꯀꯥꯟꯥꯏꯗ ꯍꯦꯛ ꯍꯨꯟꯗꯣꯛꯄ ꯀꯥꯏꯗ ꯍꯩ ꯇꯧꯔ
ꯀꯃꯥꯏꯅ ꯍꯨꯝꯕꯗꯣꯏꯅꯣ ꯁꯤꯁ ꯇꯥꯟꯈ꯭ꯔ ꯂꯦꯡꯅꯤꯡꯟꯗ꯭ꯔꯀꯥꯟꯁꯤꯗ ꯇꯨꯝꯃꯒꯦꯅ ꯅꯨꯡꯉꯥꯏꯅ ꯄꯣꯊꯥꯖꯔꯒꯦꯅ ꯆꯪꯉꯀꯥꯟꯁꯤꯗ
ꯈꯔ ꯈꯥꯡꯉꯣ ꯑꯗꯨꯗꯤ
ꯈꯥꯡꯕꯨꯗꯤ ꯈꯥꯡꯉꯦꯗꯅ ꯈꯥꯡ ꯀꯟꯕ ꯃꯤꯅꯦ ꯀꯩꯅꯣ
ꯃꯥꯅꯤ
ꯅꯠꯇ꯭ꯔꯣ
ꯑꯗꯨꯃꯥꯏꯅ ꯑꯋꯥꯔꯗ ꯑꯃ ꯄꯤꯔꯗꯣꯏꯅꯤ ꯀꯥꯡꯅ ꯆꯤꯛꯄ ꯈꯥꯡ ꯉꯝꯕꯩ
ꯑꯗꯨꯒ ꯃꯣꯃꯦꯟꯇꯧꯗꯨꯗ ꯀꯥꯡꯒꯤ ꯀꯩꯅꯣꯒ ꯑꯣꯏꯍꯜꯂꯕ ꯑ ꯏꯁꯇꯦꯆꯨꯒ ꯑꯣꯏꯍꯜꯂꯕ ꯑꯩꯗꯤ ꯍꯩꯅꯔꯣꯏ
ꯀꯥꯡꯗ ꯀꯥꯡꯅ ꯍꯧꯖꯤꯛꯀꯤ ꯆꯤꯛꯄꯒꯤ ꯌꯨ ꯂꯩꯕꯗꯣ
ꯎꯝ
ꯑꯗꯨꯗ ꯑꯣꯏꯍꯟꯗꯧ ꯀꯥꯡ ꯈꯛꯇ ꯅꯠꯇ ꯑꯗꯨꯗꯤ ꯑꯗꯨ ꯅꯠꯇꯗꯤ ꯑꯃꯨꯛ ꯀꯥꯡꯗ ꯄ꯭ꯔꯥꯏꯖ ꯄꯤꯕ ꯃꯥꯜꯂꯅꯦꯕ
ꯆꯤꯛꯄꯒꯤ ꯃꯇꯥꯡꯗꯨꯅꯦꯕ ꯄꯤꯒꯗꯕꯁꯦ
ꯎꯝ ꯇꯧꯔꯤꯗꯣ ꯈꯪꯉꯦꯗꯅ ꯌꯦꯡꯕ ꯀꯥꯟꯗ
ꯑꯣ ꯑꯦꯛꯁꯟꯗ ꯑꯦꯛꯁꯟꯗ
ꯑꯥ ꯑꯦꯛꯁꯟꯗꯨ ꯄꯤꯕꯅꯤꯅ ꯃꯣꯃꯦꯟꯇꯣ ꯑꯦꯛꯁꯟꯗꯤ ꯁꯦꯝ ꯇꯥꯕ
ꯑꯗꯣ ꯀꯥꯡꯒꯤ ꯀꯥꯟꯅꯕ ꯑꯃꯗꯤ ꯂꯩ ꯑꯩꯅ ꯍꯥꯟꯅ ꯁꯨꯝ ꯈꯜꯂꯛꯏꯅꯦ ꯑꯥ ꯊꯕꯛ ꯇꯧꯕ ꯀꯥꯟꯗꯀꯣ
ꯎꯝ
ꯈꯣꯏ ꯑ ꯁꯨꯝ ꯇꯧꯒꯤꯈꯤꯕꯁꯦ ꯊꯕꯛ ꯁꯨꯝ ꯇꯧꯔꯒ ꯐꯝꯖꯤꯜ ꯂꯩꯔꯗꯤ ꯀꯥꯎꯋꯤꯗꯅ ꯂꯦꯡꯅꯤ ꯀꯥꯎꯋꯦꯕꯀꯣ
ꯎꯝ
ꯑꯗꯨꯅ ꯍꯥꯏꯗꯤ ꯄꯨꯡ ꯀꯩꯅꯣꯗꯒꯤ ꯐꯝꯃꯛꯑꯦ ꯍꯥꯏꯔꯣ ꯄꯨꯡ ꯃꯥꯄꯜꯗꯒꯤ ꯐꯝꯃꯦ ꯍꯥꯏꯔꯣ ꯄꯨꯡ ꯃꯥꯄꯜ ꯃꯥꯄꯜꯗꯩ ꯇꯔꯨꯛ ꯐꯥꯎ ꯐꯝꯒꯗꯕꯅꯤ ꯍꯥꯏꯔꯣꯅꯦ
ꯎꯝ
ꯇꯔꯨꯛ ꯐꯥꯎ ꯐꯪꯉꯛꯄꯁꯤꯗꯩꯗ ꯇꯔꯨꯛꯁꯦ ꯍꯦꯟꯗꯣꯛꯈ꯭ꯔꯦꯕꯀꯣ
ꯎꯝ
ꯑꯗꯨ ꯊꯕꯛꯇꯣ ꯂꯣꯏꯁꯤꯟꯗꯣꯏꯅꯤ ꯑꯉꯝ ꯇꯥꯟꯅꯄ ꯑꯗꯨꯗꯤ ꯄꯨꯡ ꯇꯔꯨꯛ ꯉꯥꯏꯕꯗ ꯄꯨꯡ ꯃ꯭ꯔꯤ ꯃꯉꯥ ꯁ꯭ꯋꯥꯏꯗꯗꯤ ꯀꯥꯡ ꯐꯖꯅ ꯑꯗꯨꯝ ꯆꯛꯈꯠꯂꯛꯑꯦꯕꯀꯣ
ꯎꯝ
ꯆꯤꯛꯈꯠꯂꯛꯄꯅꯤꯅ
ꯉꯁꯥꯏꯗꯒꯤ ꯐꯝꯃꯒ ꯂꯦꯡꯗꯕꯤꯗ ꯂꯩꯔꯤꯗꯣ ꯀꯥꯡꯗꯨꯅ ꯆꯤꯛꯄꯗ ꯂꯦꯡꯉꯛꯄꯅꯤ ꯏꯁꯥꯁꯦ ꯃꯨꯞꯚꯃꯦꯟ ꯈꯔ ꯇꯧꯍꯜꯂꯦꯗꯅ
ꯎꯝ
ꯑꯗꯨꯒꯤ ꯀꯥꯟꯅꯕ ꯈꯔꯗꯤ ꯂꯩꯌꯦꯅ ꯈꯜꯂꯦ ꯑꯩꯗꯤ ꯀꯥꯡꯁꯦ ꯀꯥꯟꯅꯩ
ꯅꯝꯕꯔꯁꯦ ꯇꯨꯡ ꯃꯥꯡꯗ ꯂꯩꯔꯒ ꯁꯤꯅ ꯁꯤꯛꯁꯅꯦ ꯁꯤꯅ ꯅꯥꯏꯟꯅꯦ ꯗꯣ ꯑꯗꯨꯗ ꯑꯗꯨꯗꯣ ꯑꯣꯏꯔꯛꯑꯅꯤ ꯀꯩꯒꯤꯅꯣ ꯍꯥꯏꯀꯥꯟꯗ ꯅꯪꯒꯤꯁꯨꯗꯨ ꯀꯥꯟꯅꯩꯅ ꯑꯩꯅ ꯑꯗꯨ ꯃꯥꯡꯖꯩ ꯍꯥꯏꯗꯨꯅꯦ ꯁꯣꯝꯗ ꯀꯟꯁꯦꯟꯇ꯭ꯔꯦꯁꯟꯗꯣ ꯀꯥꯡꯗꯨꯅ ꯊꯨꯒꯥꯏ ꯊꯕꯛ ꯇꯧꯕꯗ ꯌꯦꯠꯂꯦꯅ ꯍꯥꯏꯗꯣꯔꯤꯕꯅꯦꯅ
ꯑꯗꯨ ꯇ ꯑꯁ ꯅꯪꯅ ꯎꯔꯤꯁꯤꯅ ꯁꯤꯁꯤꯅꯦ ꯑꯩꯅ ꯎꯔꯤꯁꯤꯅ ꯅꯥꯏꯅꯦ ꯑꯗꯨ ꯅꯪ
ꯑꯣ
ꯅꯪꯒꯤ ꯑꯦꯡꯒꯜꯁꯤꯁꯨ ꯐꯖꯩꯅꯦ ꯑꯗꯣ ꯊꯕꯛ ꯂꯣꯏꯁꯤꯜꯂꯛꯄ ꯃꯇꯥꯡꯁꯤꯗꯤ ꯀꯥꯡ ꯆꯤꯛꯂꯛꯄ ꯃꯇꯥꯡꯗꯨꯒ ꯆꯥꯟꯅꯗ꯭ꯔꯅꯦ
ꯎꯝ ꯑꯗꯨꯒꯤꯗꯤ ꯊꯕꯛ ꯑꯩꯈꯣꯏ ꯊꯕꯛꯇꯨꯁꯨ ꯌꯦꯠꯂꯣꯏꯗꯕ ꯃꯑꯣꯡꯗ ꯇꯥꯏꯃꯔ ꯊꯝꯃꯅꯤ ꯈꯪꯗꯦ ꯌꯥꯝ ꯌꯥꯗ꯭ꯔꯣ
ꯌꯥꯕꯨꯗꯤ ꯌꯥꯏ ꯑꯗꯣ ꯀꯥꯡꯁꯤꯅ ꯑꯃꯨꯛꯀ ꯅꯦꯆꯔꯦꯜ ꯑꯣꯏꯗꯅ
ꯀꯥꯡꯅ ꯅꯦꯆꯔꯦꯜ ꯅꯦꯆꯔꯦꯜ ꯏꯔꯤꯇꯦꯁꯟ ꯑꯣꯏꯕ
ꯑꯩꯈꯣꯏꯅꯦ ꯅꯪ ꯇꯥꯏꯃꯔ ꯊꯝꯃꯦꯅ ꯈꯜꯂꯣ ꯇꯥꯏꯃꯔꯗꯨꯗꯤ ꯈꯨꯠꯅ ꯂꯥꯝꯃ ꯃꯨꯠꯊꯠꯈ꯭ꯔꯁꯨ ꯌꯥꯏ ꯀꯥꯡꯁꯤꯅ ꯇꯧꯁꯤꯗꯤ ꯁꯣꯝꯗ ꯑꯃꯨꯛ ꯆꯤꯛꯂꯛꯀꯅꯤ ꯁꯣꯝ ꯑꯃꯨꯛ ꯆꯤꯛꯂꯛꯀꯅꯤ ꯃꯅꯤꯡꯗ ꯑꯃꯨꯛ ꯆꯤꯛꯂꯛꯀꯅꯤ ꯁꯥꯏꯗꯇ ꯑꯃꯨꯛ ꯆꯤꯛꯁꯤꯜꯂꯛꯀꯅꯤ ꯂꯣꯏ ꯂꯦꯡꯍꯟꯕꯅꯦꯕ ꯍꯥꯏꯗꯤ ꯅꯠꯇꯦꯕ ꯅꯠꯇꯦꯕ ꯉꯥꯏ ꯐꯥꯎꯕ ꯅꯪꯅ ꯂꯦꯡꯗꯕ ꯄꯥꯔꯠꯇꯨꯗꯅꯦꯕ ꯃꯥꯅ ꯆꯤꯛꯂꯛꯀꯗꯣꯏꯁꯦ ꯈꯪꯕ
ꯎꯝ
ꯅꯪ ꯂꯦꯡꯗ ꯂꯦꯡꯈ꯭ꯔꯦ ꯍꯥꯏꯔꯗꯤ ꯂꯦꯡꯈꯤꯕ ꯄꯥꯠꯇꯨꯗꯤ ꯆꯤꯛꯇ꯭ꯔꯦꯕ ꯃꯥꯗꯤ
ꯎꯝ
ꯂꯦꯡꯗꯕꯤꯅ ꯉꯁꯥꯏꯗꯒꯤꯩ ꯐꯝꯖꯤꯜꯂꯒ ꯂꯩꯕ ꯄꯥꯔꯠꯇꯣ ꯑꯗꯨꯅꯦꯕ ꯈꯟ ꯈꯟ ꯆꯤꯛꯏꯁꯦ
ꯃꯥꯅꯤ ꯃꯥꯅꯤ ꯗꯦꯡꯒꯤ ꯅꯥꯕ ꯀꯥꯡ ꯑꯣꯏꯔꯗꯤ ꯀꯥꯟꯅꯔꯛꯀꯅꯤꯁꯦ
ꯑꯗꯨꯅ ꯑꯗꯨꯅ ꯈꯤꯇꯪ ꯐꯔꯛ ꯇꯥꯔꯦ ꯑꯗꯨꯗꯤ ꯈꯤꯇꯪ ꯐꯔꯛ ꯇꯥꯔꯦ
ꯃꯤꯅꯤꯠ ꯈꯔꯒꯤ ꯀꯥꯟꯅꯕꯗꯨꯅ ꯁꯣꯝꯗ ꯗꯦꯡꯒꯤ ꯅꯥꯔꯗꯤ ꯅꯪ
ꯄꯨꯟꯁꯤꯒꯤ ꯀꯣꯟꯅꯅꯤꯗꯣ ꯎꯝ ꯎꯝ
ꯈ ꯑꯣꯏꯔꯣꯏꯅ ꯈꯟꯂꯣ ꯅꯤꯡꯁꯤꯡ ꯅꯤꯡꯁꯤꯡ ꯅꯥꯏꯔꯛꯀꯗꯧꯔꯔ
ꯑꯁ ꯇꯜꯂꯦꯗ ꯅꯪ ꯅꯦꯒꯦꯇꯤꯚ ꯌꯥꯝ ꯈꯜꯂꯦꯗ
ꯑꯩꯆꯗꯤ ꯅꯒꯦ ꯇꯅ ꯊ ꯐꯦꯛꯅꯦꯃꯤ ꯑꯣꯏꯔ ꯂꯩꯕ ꯄꯣꯠꯇꯨꯅꯦꯃꯤ
ꯀꯥꯡꯁꯦ ꯀꯥꯡꯁꯦ ꯑꯦꯋꯥꯔꯗ ꯑꯇꯪ ꯄꯤꯕꯤꯁꯦꯅ ꯇꯧꯕꯁꯤꯗ ꯅꯪ ꯌꯥꯔꯣꯏꯗꯣꯏꯅꯦ ꯀꯥꯡꯁꯤꯅ ꯀꯩꯅꯣ ꯃꯦꯀ꯭ꯔꯣ ꯂꯦꯕꯦꯜꯗ ꯌꯦꯡꯉꯕ
ꯌꯦ ꯍ ꯋꯥꯅꯤ
ꯑꯝꯛꯇꯪ ꯌꯦꯡꯉꯨ ꯅꯪꯒꯤ ꯃꯦꯀ꯭ꯔꯣ ꯂꯦꯟꯁ ꯂꯩꯗꯥꯏꯅꯦ ꯆꯤꯡꯖꯜ ꯑꯃꯝꯇꯪ ꯀꯥꯞꯄ ꯌꯦꯡꯉꯣꯗꯅ ꯀ ꯆꯕꯅꯤ ꯃꯈꯣꯡ ꯑꯗꯣ ꯅꯠꯇꯦ ꯃꯈꯣꯡ ꯑꯗꯣ ꯃꯇꯨ ꯄꯥꯜꯂꯒ ꯑꯁ ꯌꯥꯅꯤꯉ ꯑꯩ ꯈꯜꯂꯤꯅꯦ ꯑꯗꯣ ꯀꯥꯡꯁꯦ ꯈꯨꯗꯨꯀ ꯆꯥꯎꯔꯗꯤ ꯀꯃꯥꯏꯅ ꯇꯧꯔꯅꯤꯅꯗꯣ ꯈꯜꯂꯣꯕ
ꯀꯩ ꯈꯔ ꯆꯥꯦ
ꯈꯨꯅꯨꯃꯨꯛꯀ ꯆꯥꯎꯔꯝꯕꯗꯤ ꯈꯜꯂꯣ ꯍꯥꯏꯕꯅꯤꯗ ꯀꯥꯡꯁꯦ
ꯎꯝꯇꯩ ꯈꯪꯗꯅꯦ ꯍꯥꯜꯂꯀꯥꯟꯗ ꯆꯣꯡꯊꯣꯔꯛꯀꯗꯕ ꯏ ꯃꯌꯥꯝꯗꯨꯅꯦ ꯑ ꯇꯜꯂꯤꯁꯤ
ꯅꯪꯒꯤꯗꯤ ꯑꯩꯅꯗ꯭ꯔꯦ ꯀ ꯀꯨꯜꯨꯃꯨꯛ ꯆꯥꯎꯧꯔꯝꯃꯗꯤ ꯍꯥꯜꯂꯔꯣꯏ ꯑꯩ ꯀꯩꯔꯣꯏꯦ
ꯑꯦ ꯑꯗꯨ ꯆꯤꯛꯈꯜꯂꯗꯤꯗꯤ ꯈꯨꯅꯨꯡꯃꯨꯛ ꯆꯥꯎꯗꯅ ꯆꯤꯛꯂꯛꯑꯗꯤ ꯀꯌꯥꯝ ꯀꯩꯅꯣ ꯇꯧꯔꯅꯤ
ꯑꯩ ꯑꯩ ꯌꯩꯅꯔꯣꯏ ꯑꯗꯨꯗꯤ ꯃꯥ ꯅꯪ ꯉꯪꯉꯗꯗꯤ ꯀ ꯍꯔꯅꯤ ꯎ ꯐꯖꯔꯣꯏ ꯑꯇꯩꯗꯤ ꯆꯥꯗ꯭ꯔꯦ ꯎꯝ
ꯍꯥꯏꯗꯤ ꯄꯤꯛꯄꯅꯤꯅ ꯃꯥꯗꯣ ꯅꯥꯟꯊꯣꯛꯈꯤꯕ ꯂꯥꯏꯗꯅ ꯈꯨꯟꯃꯁꯨꯗꯤ ꯀꯃꯥꯏ ꯅꯊꯣꯛꯧ ꯀꯦ
ꯑꯣ ꯌꯥꯝ ꯊꯤ ꯂꯥꯏ ꯍꯥꯔꯅꯤꯅꯦ ꯅꯪꯗꯤ ꯆꯥꯕꯒꯤ ꯌꯥꯔꯛꯇꯧ ꯃꯥꯜꯂꯤ ꯑꯗ
ꯎꯝ ꯑꯅꯥꯕ ꯑꯅꯥꯕ ꯄꯨꯕ ꯄꯣꯠꯇꯣ ꯀꯥꯏꯅ ꯆꯥꯗꯕ ꯅꯪꯗ ꯑꯣꯛ ꯑꯅꯥꯕꯗꯨ ꯀꯥꯏꯔ ꯀꯥꯟꯗ ꯆꯥ ꯋꯥꯏꯔ ꯀꯥꯟꯗ ꯆꯥꯅꯤꯡꯉ ꯀꯩꯁꯨ ꯎꯝ ꯑꯗꯣ ꯀꯥꯡꯅ ꯍꯦꯟꯗꯨꯅ
ꯑ ꯑꯗꯣ ꯊꯥꯏꯅꯩ ꯃꯇꯝꯗꯗꯤ ꯂꯩꯔꯝꯗꯣꯏꯒ ꯃꯥꯟꯗ꯭ꯔꯣ ꯀꯥꯡꯉꯆꯧꯕꯁꯦ ꯍꯥꯏꯗꯤ ꯊꯥꯏꯅꯗꯤ ꯌꯥꯝ ꯂꯩꯔꯝꯃꯤꯗꯅ ꯃꯦꯝꯕꯨꯨꯠ ꯀꯥꯏꯅ ꯂꯤꯐ ꯍꯦꯟꯅꯆꯧꯕꯗꯣ
ꯎꯝ
ꯑꯗꯨꯏꯗꯗꯤ ꯀꯥꯡꯒꯁꯦ ꯑꯆꯧꯕ ꯑꯣꯏꯅ ꯂꯩꯔꯝꯃꯣꯏꯗ꯭ꯔꯣ ꯐꯔꯦꯅꯦ ꯈꯨꯟꯅꯨꯃꯨꯛ ꯈꯨꯟꯅꯨꯃꯨ ꯈꯨꯟꯅꯨꯃꯨꯛ ꯆꯥꯎꯗ꯭ꯔꯁꯨ ꯁꯦꯟꯗ꯭ꯔꯥꯡꯃꯨꯛꯇꯤ ꯇꯥꯎꯕꯒꯗꯤ ꯂꯩꯔꯝꯕꯁꯨ ꯌꯥꯏꯂ
ꯑꯗꯨꯀꯥꯟꯗꯗꯤ ꯀꯥꯡ ꯍꯥꯏꯕ ꯀꯩꯅꯣꯁꯦ ꯂꯩꯔꯝꯗ꯭ꯔꯗꯤ ꯏꯁ꯭ꯄꯦꯁꯤꯁꯁꯦ
ꯑꯦ ꯎꯆꯦꯛ ꯗ꯭ꯔꯦꯒꯟꯒ ꯑꯣꯏ ꯆꯥꯂꯅꯤ
ꯀꯥꯡ ꯅꯠꯇꯕ ꯑꯃ ꯂꯩꯔꯝꯃꯗꯤ
ꯑꯣꯝ
ꯍꯥꯏꯗꯤ ꯇꯤꯟꯁꯦ ꯑꯗꯨ ꯃꯇꯝꯗꯁꯨ ꯑꯅꯝꯕ ꯂꯣꯏ ꯆꯥꯎꯅꯩꯗꯅ ꯑꯗꯣ ꯑꯗꯨ ꯃꯇꯝꯗꯗꯤ ꯀꯥꯡ ꯍꯥꯏꯖꯕ ꯋꯥꯅꯤ ꯀꯩꯅꯣ ꯀꯥꯡꯁꯤꯗꯤ ꯍꯧꯖꯤꯛ ꯏ ꯆꯨꯞꯄ ꯃꯤ ꯏ ꯆꯨꯞꯄ ꯀꯥꯡꯕꯨꯗꯤ ꯅꯠꯇ꯭ꯔꯥ ꯑꯗꯨ ꯃꯇꯝꯗꯤ ꯑꯅꯝꯕꯅ ꯀꯣꯜ ꯕ꯭ꯂꯦꯗꯦꯠ ꯑꯦꯅꯤꯃꯦꯜꯁ ꯉꯥꯛꯇꯅꯦꯕ
ꯀꯥꯡꯖꯦ
ꯅꯠꯇꯦ ꯃꯣꯏ ꯃꯇꯝꯗꯒ ꯂꯩꯔꯝꯃꯤꯁꯦ ꯑꯅꯝꯕ ꯗꯥꯏꯅꯦꯁꯣꯔ ꯀꯩꯀꯁꯦ ꯔꯦꯠ ꯆꯥꯜꯂꯣꯏꯗꯅ ꯀꯣꯜ ꯕꯦꯂꯦꯠ ꯑꯦꯚꯦꯟꯁ ꯑꯣꯏꯕꯅꯤꯅ ꯑꯗꯨꯒꯤ ꯍꯥꯏꯗꯤ ꯃꯣꯏꯁꯦ ꯑꯦꯗꯥꯞ ꯇꯧꯔꯒ ꯅꯠꯇ꯭ꯔꯣ ꯃꯣꯏ ꯂꯩꯔꯛꯏꯗꯣ꯫ ꯑꯗꯨꯀꯥꯟꯗ ꯑꯗꯨ ꯂꯩꯔꯝꯗꯕꯁꯨ ꯌꯥꯏ ꯍꯥꯏꯕ ꯑꯩꯅ ꯍꯥꯏꯁꯤ꯫
ꯍꯣꯏꯅꯦ ꯎꯝ ꯌꯥꯕꯗꯤ ꯌꯥꯏꯅꯦ
ꯎꯝ
ꯑꯗꯣ ꯁꯦꯛꯄꯤꯁꯦ ꯁꯦꯛꯄꯤꯁꯤꯁꯨ ꯏ ꯆꯨꯞꯄ ꯀꯩꯅꯣꯝ ꯇꯧꯗꯥꯏꯅꯦ
ꯎꯝ ꯁꯦꯛꯄꯤꯁꯤ ꯏꯆꯨꯨꯞꯄꯦ
ꯕꯦꯝꯕꯤꯌꯔꯒꯤ ꯇꯥꯞꯇ
ꯑꯗꯨ ꯃꯣꯏꯗꯤ ꯑꯃꯣꯛ ꯃꯃꯦꯜꯁ ꯑꯣꯏꯗꯅ ꯍꯥꯏ ꯃꯃꯦꯜꯁ ꯑꯣꯏꯔꯗꯤ ꯃꯁꯥꯒꯤ ꯀꯩꯅꯣ ꯇꯧꯔꯗꯣꯅꯦꯕ ꯍꯥꯏꯗꯤ ꯃꯥꯁ ꯒꯤ ꯏ ꯋꯥꯝ ꯕꯦꯒꯦꯠ ꯈꯔ ꯑꯣꯏꯔꯗꯧꯅꯦꯕ ꯑꯗꯨꯅ ꯃꯣꯏꯒꯤ ꯏ ꯆꯨꯞꯄ ꯇꯥꯔꯁꯨ ꯏ ꯆꯨꯞꯄꯗꯨꯅ ꯃꯣꯏꯒꯤ ꯃꯦꯟ ꯑꯣꯏꯔ ꯗꯣꯏꯅꯦꯕ ꯁꯥ ꯆꯥꯕꯁꯤꯅ ꯑꯣꯏꯗꯣꯏꯅꯦꯕ
ꯃꯥꯅꯦ ꯁꯦꯛꯄꯤꯗꯁꯨ ꯃꯈꯜ ꯌꯥꯝ ꯂꯩꯀꯣ ꯑꯆꯧꯕꯒꯗꯨ
ꯎꯝ
ꯊꯥꯏ ꯀꯅꯥꯏꯔꯣ ꯀꯔꯣꯝ ꯁꯥꯏꯠꯇꯅꯣ ꯀꯣꯏꯕ ꯆꯠꯄ ꯀꯥꯟꯗ ꯆꯕꯨꯟ ꯑꯃ ꯄꯥꯏꯔ ꯂꯩꯕꯅꯤ ꯅꯨꯡꯗꯥꯡꯋꯥꯏꯔꯝꯗꯨꯗ
ꯎꯝ ꯕꯦꯠꯃꯦꯟ ꯑꯣꯟꯒꯦꯅ ꯈꯜꯂꯦ
ꯕꯦꯠꯃꯦꯟꯒꯗꯤ ꯈꯟꯗꯦꯗ ꯑꯁ ꯀꯗꯥꯏꯗꯒꯤ ꯕꯦꯝꯄꯥꯌꯔꯅꯦ ꯑꯩꯁꯦ ꯁꯦꯛꯄꯤ ꯎꯔꯛꯀꯥꯟꯗ ꯑꯩ ꯕꯦꯠꯃꯤꯟ ꯁꯨꯡꯈꯟ ꯈꯟꯗꯦ ꯕꯦꯝꯄꯥꯌꯔ ꯑꯣꯏꯅ ꯑꯗꯨꯝ ꯈꯜꯂꯦ
ꯎꯝ
ꯗꯥꯔꯀꯨꯂꯥ ꯀꯥꯏꯅ ꯂꯩꯗꯥꯏꯅꯦ ꯌꯥꯝꯅ
ꯑꯩꯗꯤ ꯂꯗꯥꯛꯅꯦ ꯍꯥꯏꯕ ꯍꯥꯏꯔꯁꯤꯅꯦ ꯈꯜꯂꯛꯏꯁꯦ ꯁꯦꯛꯄꯤꯒ ꯀꯣꯏꯁꯤꯜꯂꯒ ꯄꯥꯏꯕꯩ ꯃꯥꯑꯣꯗꯣ ꯑꯗꯨꯃꯥꯏꯅ ꯑꯗꯨ ꯍꯦꯛꯇ ꯅꯤꯡꯁꯤꯡ ꯉꯥꯛꯄ ꯍꯥꯏꯇꯔꯦ
ꯁꯨꯄꯔ ꯁꯨꯄꯔ ꯍꯤꯔꯣꯗ ꯅꯪ ꯀꯔꯝꯕꯅ ꯏꯄꯥꯝ ꯄꯥꯝꯃꯤ ꯅꯪꯅ ꯈ꯭ꯋꯥꯏ ꯑꯦꯃꯤꯌꯔ ꯇꯧꯕ
ꯑꯩꯅ ꯄꯥꯝꯕꯁꯦ ꯀꯩꯅꯣ ꯑꯩꯅ ꯄꯥꯝꯕꯗꯣ ꯑꯥꯏꯔꯟ ꯑꯥꯏꯔꯟꯃꯦꯟ ꯃꯥꯟꯂꯦ ꯑꯥꯏꯔꯟꯃꯦꯟ
ꯎꯝ
ꯑꯥꯏꯔꯟ ꯃꯦꯟ ꯑꯣꯏꯗꯣꯏꯅꯤ
ꯄꯥꯝꯕꯩ ꯃꯔꯗꯨ ꯍꯥꯏꯔꯛꯑꯣꯅꯦ
ꯇꯦꯛꯅꯣꯂꯣꯖꯤ ꯌꯥꯝ ꯌꯥꯎꯋꯤ ꯀꯩꯅꯣ ꯃꯥꯗꯤ
ꯅꯠꯇꯦ ꯇꯦꯛꯅꯣꯖꯤ ꯌꯥꯝꯃꯦ ꯍꯥꯏꯗꯤ
ꯍꯥꯏꯗꯤ ꯂꯣꯖꯤꯀꯦꯜ ꯑꯣꯏꯕ ꯑꯣꯏꯗ꯭ꯔꯣ ꯃꯥꯅ ꯍꯦꯟꯅ
ꯑꯣꯏꯗꯦꯗ ꯂꯣꯖꯤꯀꯦꯜ ꯑꯣꯏꯕ ꯅꯠꯇꯦ ꯃꯥꯏꯗꯨꯗꯤ ꯁꯨꯄꯔꯃꯦꯟꯁꯨ ꯅꯠꯇꯦ ꯑꯩꯒꯤ ꯑꯥ ꯂꯣꯖꯤꯀꯦꯜ ꯊꯤꯡꯀꯤꯡꯒꯤ ꯑꯣꯏꯅꯗꯤ ꯕꯦꯠꯃꯦꯟ
ꯀꯃꯥꯏꯅ
ꯎꯝ ꯍꯥꯏꯗꯤ ꯃꯥꯅ ꯇꯧꯔꯤꯕ ꯑꯦꯛꯁꯟ ꯈꯨꯗꯤꯡꯃꯛꯇꯣ ꯍꯥꯏꯗꯤ ꯐꯖꯅ ꯇꯔꯦꯠ ꯇꯔꯥ ꯊꯣꯛꯅꯁꯨꯝ ꯈꯥꯏꯗꯣꯛꯑꯦꯗꯅ ꯇꯨꯡꯒꯤ ꯃꯥꯡꯒꯤ ꯂꯣꯏꯅ ꯌꯦꯡꯉ ꯁꯨꯄꯔꯃꯦꯟ ꯍꯥꯏꯔꯦ ꯃꯥꯥꯏ ꯏꯃꯣꯁꯟꯗ ꯆꯂꯦꯒꯣ
ꯎꯝ
ꯑꯗꯨꯕꯨ ꯑꯥꯏꯔꯅ ꯍꯥꯏꯔꯦ ꯃꯥ ꯇꯦꯛꯅꯣꯂꯣ ꯁꯤ ꯃꯔꯝꯗ ꯐꯖꯅ ꯈ ꯑꯥꯏ ꯀ꯭ꯌꯨ ꯐꯖꯅ ꯋꯥꯡꯉꯦ ꯃꯦꯟ ꯂꯩ ꯃꯥꯅꯅ ꯂꯥꯏ ꯈꯦꯔꯝꯕ ꯌꯥꯏ ꯑꯗꯨ ꯑꯣꯏ ꯇꯥꯔꯁꯨ ꯃꯥꯅ ꯑꯃꯨꯛ ꯀꯩ ꯇꯧꯒꯦ ꯍꯥꯏ ꯀꯥꯟꯗ ꯁꯦꯟꯁꯁ ꯑꯣꯏꯕ ꯊꯤꯡꯀꯤꯡꯗ ꯆꯠꯂꯦꯕ ꯀꯩꯅꯣ ꯍꯥꯏꯔꯀꯥꯟꯗ ꯃꯥꯅ ꯈꯜꯂꯤꯁꯤꯅ ꯆꯨꯝꯃꯦ ꯍꯧꯖꯤꯛ ꯀꯟꯁꯤꯀ꯭ꯋꯦꯟꯁꯇꯣ ꯔꯦꯁꯄꯣꯟꯁꯤꯕꯤꯂꯤꯇꯤꯁꯦ ꯂꯧꯖ ꯇꯥꯔꯒꯁꯨꯅꯦ ꯍꯥꯏꯗꯤ ꯃꯥꯅ ꯇꯧꯔꯤꯗꯣ ꯁꯣꯏꯔꯦ ꯈꯪꯉꯀꯥꯟꯗꯅꯦ ꯍꯥꯟꯅ ꯑꯗꯨꯗꯣ ꯣꯏꯅꯣꯏꯗ꯭ꯔꯤ ꯁꯣꯏꯗꯅꯕ ꯇꯧꯒꯦꯅ ꯈꯟꯗꯕꯤꯅꯦꯅ ꯉꯥꯏꯍꯥꯛ ꯉꯥꯏꯍꯥꯛꯀꯤ ꯃꯥꯁꯤ ꯁꯤꯡꯉꯦ ꯃꯥ ꯃꯌꯥꯝꯗꯒꯤ ꯍꯦꯟꯅ ꯏꯁꯃꯥꯔꯠ ꯑꯣꯏꯔꯦ ꯃꯥ ꯃꯌꯥꯝꯁꯦ ꯑꯩꯅ ꯈꯪꯉꯦ ꯑꯗꯨꯅ ꯑꯩꯅ ꯇꯧꯔꯤꯁꯤꯦ ꯆꯨꯝꯃꯦꯅ ꯈꯪꯉꯁꯨ ꯐꯣꯏꯔ ꯀꯥꯟꯗꯅꯤ ꯃꯥꯅꯒꯤ ꯑꯟ ꯇꯔ ꯂꯩ ꯍꯥꯏꯁꯤꯅꯣ
ꯎꯝ
ꯕꯦꯠꯃꯤꯟꯇꯟ ꯑꯃ ꯀꯃꯥꯏꯅ ꯇꯧꯒꯦ ꯍꯥꯏ ꯀꯥꯟꯗ ꯑꯦ ꯑꯩꯅ ꯁꯤ ꯇꯧꯔꯤꯁꯦ ꯁꯤ ꯀꯟꯁꯤꯀ꯭ꯋꯦꯟꯁ ꯂꯩꯒꯅꯤ ꯑꯗꯨꯅ ꯑꯩꯅ ꯁꯤ ꯇꯧꯕ ꯌꯥꯗꯦ ꯑꯩꯅ ꯑꯩꯅ ꯁꯨꯄꯔ ꯍꯤꯔꯣ ꯑꯣꯏꯅ ꯂꯩꯔꯤꯁꯦ ꯍꯥꯏꯗꯤ ꯔꯣꯜ ꯃꯣꯗꯦꯜꯅꯦ ꯑꯗꯅ ꯃꯌꯥꯝꯅ ꯁꯤꯝꯕꯣꯜ ꯑꯃ ꯍꯥꯏꯗꯤ ꯀ꯭ꯔꯤꯃꯤꯅꯦꯜꯁꯤꯡꯗ ꯋꯥꯔꯅꯤꯡꯒꯤ ꯁꯤꯝꯕꯣꯜ ꯑꯃ ꯑꯣꯏꯕ ꯂꯩꯔꯤꯅꯤ ꯈꯣꯠꯂꯤꯅꯤ ꯍꯥꯏꯔꯗꯅ ꯃꯥꯒꯤ ꯐꯤꯛꯁ ꯑꯣꯏꯕ ꯄ꯭ꯔꯤꯟꯁꯤꯄꯥꯜ ꯂꯩꯅꯤ ꯃꯥꯒꯤ ꯐꯤꯛꯁ ꯑꯣꯏꯕ ꯄꯥꯟꯗꯝ ꯊꯝꯃꯅꯤ ꯑꯗꯨꯅ ꯑꯗꯨꯗ ꯁꯨꯡ ꯀꯥꯏ ꯀꯥꯏꯗꯕꯗꯣ ꯇꯧꯕꯤꯅꯦꯕ
ꯎꯝ
ꯑꯗꯨ ꯁꯨꯄꯔ ꯍꯤꯔꯣ ꯑꯃ ꯑꯣꯏꯔꯗꯤ ꯑꯗꯨꯒꯩꯗꯤ ꯂꯣꯏ ꯈꯪꯒꯗꯕ ꯅꯠꯇ꯭ꯔꯣ ꯀꯩꯅꯣ ꯍꯥꯏꯔꯀꯥꯟꯗ ꯃꯣꯏ ꯑꯦꯛꯁꯟꯁꯦ ꯃꯣꯏ ꯃꯊꯇꯒꯤ ꯑꯦꯛꯁꯟ ꯅꯠꯇꯦꯕ
ꯎꯝ
ꯃꯌꯥꯝ ꯄꯨꯂꯞꯁꯤꯒꯤ ꯃꯥꯅ ꯂꯣꯏꯅ ꯀꯩꯅꯣ ꯇꯧꯔꯛꯇꯣꯏ ꯅꯠꯇ꯭ꯔꯣ ꯃꯥꯅ ꯁꯦꯟꯅꯔꯛꯇꯣꯏ ꯅꯠꯇ꯭ꯔꯣ ꯑꯗꯨꯅ ꯀꯆ ꯀꯁꯦꯦ ꯈꯛ ꯃꯥꯡꯍꯟꯕꯤꯁꯨ ꯈꯪ ꯌꯥꯗꯦ ꯕꯦꯠꯇꯨꯒꯤ ꯏꯃꯨꯡ ꯃꯅꯨꯡ ꯀꯌꯥ ꯀꯣ ꯑꯗ ꯏꯐꯦ ꯇꯧꯕ ꯈꯣꯠꯄ ꯑꯗꯨ ꯀ ꯂꯣꯏꯅ ꯃꯥ ꯈꯟꯕꯤꯅꯦ ꯃꯥꯅ ꯇꯧꯔꯤꯁꯦ
ꯎꯝ
ꯑꯗꯨꯒ ꯑꯃꯅ ꯀꯩꯅꯣ ꯁꯀꯦꯟꯗ ꯏꯟꯁꯄꯥꯏꯔꯃꯦꯟ ꯃꯥꯅ ꯀꯩꯒꯤꯅꯣ ꯍꯥꯏ ꯀꯥꯟꯗ ꯃꯥꯁ ꯑꯉꯥꯡ ꯑꯣꯏꯕꯒꯤ ꯃꯥꯅ ꯒ꯭ꯌꯥꯟ ꯇꯥꯖꯗꯕꯅꯦꯕꯀꯣ ꯒ꯭ꯌꯥꯟ ꯇꯥꯖ ꯇꯥꯔꯁꯨ ꯃꯥꯒꯤ ꯁꯦꯟꯁ ꯑꯣꯐ ꯔꯦꯁꯄꯣꯟꯁꯤꯕꯤꯂꯤꯇꯤ ꯁꯛꯇꯤꯗꯣ ꯑꯋꯥꯕ ꯊꯦꯡꯅꯔꯛꯄꯒꯤ
ꯎꯝ